ꯇꯥꯔꯕ‌ꯣ
ꯀꯩꯗꯧꯔꯤꯕ ꯍꯧꯖꯤꯛꯀꯤꯗ ꯈ꯭ꯋꯥꯏꯗꯒꯤ ꯐꯖꯕ ꯇꯣꯄꯤꯛ ꯑꯃ ꯀꯩ ꯀꯔꯤꯗꯒꯤ ꯍꯧꯁꯦ ꯍꯥꯏꯕ
ꯅꯆ‌ꯦꯒꯤ ꯗꯨꯈꯥꯟꯒꯤ
ꯁꯥꯎꯔꯔꯕꯁꯦꯆꯦ ꯇꯨ ꯈꯥꯡꯈꯤ
ꯍꯗꯤ ꯂꯩꯇ꯭ꯔꯒꯆꯦꯗꯣ ꯌꯥꯝ ꯍꯩꯔꯦ ꯍꯥꯏꯒꯦ ꯇꯧꯕꯅꯦꯗ ꯑꯗꯨꯅꯦ ꯀꯌꯥꯃꯨꯛ ꯁꯨꯔ ꯅꯍꯥꯟꯗꯣ ꯃꯥꯅꯕꯤꯒꯌꯥ ꯃꯥ ꯇꯨ ꯑꯦꯕ ꯃꯥꯅꯥ
ꯎꯝ
ꯄꯣ ꯄꯣꯠꯁꯤꯡꯗꯨꯗꯤ ꯑꯩꯈꯣꯏꯅ ꯂꯩꯔꯒ ꯄꯨꯔꯛꯄ ꯑꯗꯨꯅꯆꯦꯗꯣ ꯇꯨꯕꯤꯕꯗꯣ ꯀꯌꯥꯃꯨꯛꯁꯨ ꯍꯩꯈ꯭ꯔꯕ꯭ꯔꯥ ꯌꯥꯝ ꯄꯥꯝꯈ꯭ꯔꯕꯅꯦ ꯏꯃꯥꯟꯅꯕꯤꯅ
ꯑꯗꯨ ꯐ꯭ꯔꯤ ꯀ꯭ꯂꯥꯁꯀꯨꯝꯕ ꯑꯗꯨꯝ ꯊꯥ ꯈꯨꯗꯤꯡ ꯇꯧꯏꯤꯍꯦ ꯅꯣꯏ ꯅꯝ ꯂꯣꯡ ꯁꯥꯏꯗꯠꯇ ꯐ꯭ꯔꯤ ꯊꯕꯛ ꯂꯩꯇꯕ ꯀꯩꯀꯥ ꯇꯧꯅꯤꯡꯗꯤ ꯇꯧꯕ ꯌꯥꯏꯍꯦ ꯐ꯭ꯔꯤ ꯀ꯭ꯂꯥꯁ ꯑꯗꯨꯝ ꯊꯥ ꯈꯨꯗꯤꯡ ꯇꯧꯔꯤꯅꯤꯀꯣ ꯍꯧꯖꯤꯛꯀ ꯐ꯭ꯔꯤ ꯀ꯭ꯂꯥꯁ ꯐꯣꯔ ꯐꯣꯔ ꯗꯦꯖ ꯐꯣꯔ ꯗꯦꯁ ꯑ ꯍꯥꯏꯗꯤ ꯀꯩꯅꯣꯗ ꯎꯝ ꯀꯗꯥꯏꯗꯒꯤ ꯇꯝꯕ ꯍꯧꯔ ꯀꯗꯥꯏ ꯆꯠꯀꯅꯤ ꯍꯥꯏꯕꯁꯨ ꯈꯪꯗꯕꯁꯨ ꯌꯥꯝ ꯂꯩꯌꯦꯗꯅ ꯑꯗꯨꯒ ꯀꯣꯔꯁ ꯐꯤ ꯗꯥꯏꯔꯦꯛ ꯊꯤꯔꯒ ꯇꯝꯕꯁꯨ ꯇꯝꯐꯝ ꯈꯪꯗꯕ ꯃꯌꯥꯝ ꯂꯩꯗꯅ ꯑꯗꯨꯒꯤ ꯑꯗꯨꯒꯨꯝꯕꯁꯤꯡꯒꯤꯁꯨ ꯒꯥꯏꯠ ꯇꯧꯕꯤꯕꯅꯤꯗ ꯐꯣꯔ ꯗꯦꯁ ꯈꯛꯇꯪꯅꯤꯗ ꯑꯗꯨ ꯐꯣꯔ ꯗꯤ ꯂꯧꯋꯦꯀꯣ ꯐꯣꯔꯝꯕꯨꯗꯤ ꯂꯧꯋꯦ ꯂꯨꯄꯥ ꯆꯥꯝꯃ ꯂꯧꯋꯦ ꯑꯗꯨꯁꯨ ꯆꯥꯝꯃꯩꯕꯨꯗꯤ ꯇꯣꯛꯈ꯭ꯔꯣꯕ ꯑꯗꯨꯁꯨ ꯀꯗꯥꯏꯗ ꯇꯝꯕ ꯐꯪꯅꯤ ꯀꯃꯥꯏꯅ ꯇꯧꯔ ꯐꯒꯅꯤ ꯍꯥꯏꯕ ꯒꯥꯏꯗꯦꯟ ꯒꯥꯏꯗ ꯈꯔ ꯇꯧꯕꯤꯌꯨꯀꯣ ꯑꯗꯨꯒꯤ ꯐ꯭ꯔꯤꯒꯨꯝꯕ ꯑꯗꯨꯝ ꯇꯧꯔ ꯂꯩꯕꯅꯦ ꯑꯗꯨ ꯅꯣꯏ ꯑꯇꯩꯁꯤꯡ ꯔꯤꯀꯃꯦꯟ ꯇꯧꯕꯤꯅꯤꯡꯕ ꯂꯩꯔꯁꯨ ꯑꯗꯨꯝ ꯍꯥꯏꯔꯛꯄ ꯌꯥꯒꯅꯤ ꯁꯥꯔꯇꯤꯐꯤꯀꯦꯠ ꯄꯤꯒꯅꯦ ꯕꯦꯔꯤꯐꯥꯏꯅꯦ ꯅꯪꯅ ꯋꯥ ꯉꯥꯡꯕ ꯇꯥꯗꯦꯍꯦ ꯋꯥ ꯉꯥꯡꯕ ꯇꯥꯗ꯭ꯔꯕ ꯃꯥꯜꯂꯦ ꯃꯥꯏ ꯗꯤꯌꯔ